ꯍꯜꯂꯣ
ꯇꯥꯏ ꯇꯥꯏ
ꯑꯥ
ꯑꯁ ꯏꯪꯉꯅ ꯍꯦ ꯐꯦꯟ ꯊꯥꯕꯁꯦ
ꯑꯧ ꯅꯨꯡꯁꯥꯁꯦ ꯁꯥꯗꯕꯅꯤꯅ ꯅꯣꯡ ꯃꯉꯥ ꯃꯉꯥ ꯑꯗꯨ
ꯎꯣꯔꯦꯟ ꯊꯔꯣꯏ ꯊꯣꯡꯒꯦꯅꯅꯦ
ꯎꯝ
ꯊꯧꯔꯦꯟ ꯉꯁꯥꯏ ꯈꯔ ꯕ꯭ꯔꯁꯇ ꯇꯛꯑꯒ ꯇꯧꯔꯨꯕꯅꯦꯕ ꯑꯗꯨꯗꯣ ꯈꯣꯡꯒ꯭ꯔꯥꯎꯗꯣ ꯈꯔ ꯆꯣꯟꯕꯒꯤ ꯃꯈꯥꯗ ꯂꯣꯏ ꯆꯣꯠꯂꯦꯃꯦꯕ ꯑꯗꯨꯒꯤꯩꯅ ꯐꯦꯟꯗꯣ ꯊꯔ ꯈꯔ ꯀꯪꯍꯟꯒꯦꯅ ꯇꯧꯕ
ꯑ ꯑꯩꯈꯣꯏ ꯏꯁꯥꯗꯅꯦ ꯍꯥꯏꯗꯤ ꯑꯆꯣꯠꯄ ꯃꯐꯝ ꯑꯃ ꯍꯥꯏꯗꯤ ꯏꯁꯥꯗ ꯍꯛꯆꯥꯡꯗ ꯐꯤ ꯁꯤꯦꯠꯄꯗ ꯑꯆꯣꯠꯄ ꯃꯐꯝ ꯑꯃ ꯌꯥꯎꯕꯁꯦ ꯑꯗꯨꯝ ꯏꯁꯥꯁꯦ ꯈꯤꯇꯪ ꯅꯨꯡꯉꯥꯏꯇꯕ ꯑꯗꯨꯝ ꯇꯧꯔ ꯂꯩꯕ
ꯑꯧ ꯌꯥꯝꯅ ꯍꯪꯒꯣ ꯀꯃꯥꯏ ꯍꯥꯏꯗꯣꯏꯅꯣ ꯈꯪꯗꯦ
ꯍꯣꯏ ꯍꯩꯅꯗꯕꯅꯦꯕ ꯏꯁꯥꯗ
ꯇꯧꯋꯦ ꯍꯥꯏꯕ
ꯑꯁ ꯅꯣꯏꯒꯤ ꯍꯦꯛ ꯀꯩꯅꯣꯗ ꯊꯪꯅꯕꯩꯗ ꯀꯩꯅꯣꯒ ꯃꯌꯥꯝ ꯄꯥꯔꯤꯦꯗꯨꯣ ꯎꯗ꯭ꯔꯣ ꯁ꯭ꯇꯥꯐꯣꯟ
ꯎꯔꯗꯦꯗ ꯌꯦꯡꯕ ꯌꯦꯡꯉꯨꯗꯦ ꯅꯣꯡꯇ
ꯑ ꯑꯈꯣꯏ ꯑꯈꯣꯏ ꯌꯨꯝꯗ ꯂꯥꯛꯑꯗꯤ ꯎꯅꯤ ꯑꯁ ꯍꯦꯛꯇꯅꯦ ꯃꯌꯥꯝ ꯄꯥꯜꯂꯦ ꯍꯥꯏꯕ
ꯑꯗꯣ ꯑꯁꯤ ꯑꯈꯣꯏꯗ ꯊꯥꯔꯝꯕꯅꯦ ꯃꯣꯏꯅ ꯂꯧꯒ꯭ꯔꯤꯅꯦ ꯑꯈꯣꯏꯗ ꯑꯈꯣꯏ ꯑꯈꯣꯏꯒꯤꯅꯦ ꯃꯣꯏꯅ ꯂꯧꯒ꯭ꯔꯤꯅꯦꯕ
ꯑꯣ ꯃꯥꯟꯅꯦ ꯑꯗꯨꯕꯨꯗꯤ ꯂꯝꯁꯦ ꯈꯣꯏꯒꯤ ꯍꯩꯅꯧꯒꯗꯣ
ꯅꯠꯇꯦ ꯀꯩꯅꯣ ꯅꯠꯇꯦ ꯂꯝ ꯅꯠꯇꯦꯕ ꯑꯈꯣꯏ ꯑꯈꯣꯏꯃꯥꯅ ꯊꯥꯕꯅꯦꯕꯀꯣ
ꯎꯝ
ꯁꯤꯇꯥꯕꯣꯟ ꯑꯃꯨꯕꯗꯣ ꯈꯪꯕ꯭ꯔꯥ ꯑꯗꯨꯒ ꯂꯩꯔꯝꯗ꯭ꯔꯦꯅ ꯌꯦꯡꯉ ꯑꯁꯣꯝ ꯅꯥꯀꯟꯗ ꯐꯨꯜ ꯊꯥꯔꯦꯃꯤ
ꯑꯥ ꯈꯥꯏ ꯌꯥꯗ ꯇ
ꯈꯪꯗꯦ ꯃꯥ ꯀꯩꯣ ꯍꯥꯏꯗꯣ ꯃꯇꯝꯗ
ꯇꯂꯦ
ꯍꯧ ꯐꯔꯃꯦ
ꯑꯩ ꯆꯥꯅꯤꯡꯉꯀꯥꯟꯗꯗꯤ ꯁꯦꯛꯀꯦ ꯀꯥꯏ ꯍꯥꯏꯗꯣꯏꯅꯦꯕ ꯑꯩꯈꯣꯏ ꯑꯁꯦꯡꯕꯗꯤ ꯑꯩꯈꯣꯏꯒꯤꯅꯦꯕ
ꯃꯥ ꯑꯗꯨꯝ ꯍꯥꯏꯔ ꯂꯣꯏꯔꯦ ꯀꯩꯅꯣ ꯁꯤꯗꯤ ꯑꯩꯅ ꯉꯍꯥꯃꯨꯛ ꯊꯥꯕꯅꯤ ꯅ ꯍ ꯁꯣꯝꯗ ꯑꯗꯨꯝ ꯍꯦꯛꯑꯒ ꯄꯨꯈ꯭ꯔ ꯃꯥꯜꯂꯤ ꯅꯣꯏꯅ ꯀꯩꯅꯣ ꯇꯧꯕꯗꯣ ꯑꯈꯣꯏꯒꯤ ꯑꯩꯒꯤꯁꯨ ꯑꯁꯤꯗ ꯍꯩꯅꯧ ꯑꯃ ꯄꯥꯟꯕꯗꯣ ꯈꯪꯕ꯭ꯔꯥ
ꯎꯝ
ꯀꯩꯅꯣꯒ ꯆꯥꯕꯗꯣ ꯑꯁ ꯃꯨꯟ ꯍꯥꯏꯗꯤ ꯑꯁꯪꯕꯒ ꯆꯥꯕꯗꯣ ꯑꯈꯣꯏ ꯉꯍꯥꯃꯨꯛ ꯍꯥꯏꯗꯤ ꯁꯨꯝ ꯀꯣꯔꯣꯅꯥꯒ ꯂꯩꯒꯤꯕ ꯇꯝꯗ ꯍꯥꯏꯗꯤ ꯅꯠꯇꯦ ꯀꯩꯅꯣ ꯇꯧꯕꯗꯣ ꯑꯗꯨꯗꯒ ꯆꯥꯕꯗꯣ ꯎꯝ ꯇꯤꯚꯤꯒ ꯑꯈꯣꯏ ꯄꯨꯟꯅ ꯄꯨꯟꯅ ꯌꯦꯡꯕꯗꯣ ꯍꯧꯖꯤꯛꯇꯤ ꯑꯝꯇ ꯐꯪꯗ꯭ꯔꯦ ꯅꯠꯇ꯭ꯔꯥ ꯊꯥꯏꯅꯒꯤ ꯃꯇꯝ ꯃꯌꯥꯝꯁꯦ ꯐꯣꯟ ꯊꯣꯛꯂꯛꯄꯗꯒꯤ
ꯃꯥꯟꯅꯦ ꯌꯥꯝ ꯅꯦꯝꯅ ꯄꯥꯟ ꯌꯥꯝ ꯅꯦꯝꯅ ꯄꯥꯟꯈꯤꯕꯅꯦꯕ ꯍꯩꯅꯧꯗꯣ
ꯑꯧ ꯅꯦꯝꯅ ꯑꯗꯨꯝ ꯍꯥꯏꯗꯤ ꯑ ꯑꯗꯨꯝ ꯇꯔꯥꯅꯤꯊꯣꯏ ꯇꯔꯥꯍꯨꯝꯗꯣꯏꯃꯨꯛ ꯑꯗꯨꯝ ꯄꯥꯟꯕꯅꯦ ꯍꯥꯏꯕ
ꯑ ꯌꯥꯝ ꯅꯦꯝꯗ꯭ꯔꯣ ꯌꯥꯝ ꯊꯤꯅ ꯅꯦꯝꯃꯤꯀꯣꯗꯣ
ꯑꯧ ꯅꯦꯝꯃꯦ ꯑꯗꯨꯝ
ꯃꯌꯥꯝ ꯄꯥꯜꯂꯦ ꯍꯥꯏꯕ ꯑꯗꯨꯒ ꯑꯗꯒꯤ ꯃꯄꯥꯟꯂꯣꯝꯒꯤ ꯍꯩꯅꯧꯖꯨꯅꯦꯕ ꯁꯥꯡꯅ ꯄꯥꯜꯂꯤꯗꯣ
ꯈꯣꯏꯗꯗꯤ ꯍꯩꯅꯧꯒ ꯊꯥ ꯊꯥꯕꯝꯁꯦ ꯂꯩꯖꯗꯕꯅꯤꯅꯀꯣ ꯃꯤꯒꯤ ꯍꯥꯏꯗꯤ ꯏꯡꯈꯣꯜꯗꯒ ꯃꯌꯥꯝ ꯍꯧꯕꯗꯣ ꯀꯂꯛꯏ ꯅꯠꯇ꯭ꯔꯥ
ꯑꯧ ꯆꯥꯛꯑꯦ ꯗꯨ ꯎꯕꯗ
ꯑꯁ ꯉꯍꯥ ꯑꯈꯣꯏꯅ ꯑꯈꯣꯏ ꯉꯍꯥꯃꯨꯛ ꯁꯣꯔꯥꯠ ꯑꯃ ꯑꯥꯗ ꯆꯠꯂꯨꯏꯗꯅ ꯑꯗꯨ ꯇ ꯍꯧꯍꯧꯔꯤ ꯃꯌꯥꯝꯗꯨ ꯌꯦꯡꯎꯅꯦ ꯑꯃ ꯃꯣꯔꯣꯛ ꯑꯇꯦꯛꯄꯗꯨ ꯎꯔꯛꯄ꯭ꯔꯥ
ꯎꯝ ꯎꯔꯛꯇꯦꯗꯨꯗꯤ
ꯑꯥ ꯃꯣꯔꯣꯛ ꯑꯇꯦꯛꯄꯗꯨ ꯎꯔꯛꯑꯝꯃꯔꯣꯏꯌꯦ ꯑꯈꯣꯏꯒꯤ ꯑꯃ ꯍꯩꯅꯧ ꯑꯃ ꯑꯈꯣꯏꯅ ꯁꯨꯃꯥꯡꯗ ꯐꯝꯕꯗꯨꯒꯤ ꯍꯦꯛ ꯃꯃꯥꯡꯗ ꯍꯩꯅꯧ ꯍꯧꯋꯤꯗꯅ ꯑꯗꯨꯒꯤꯅꯦ ꯍꯦꯛ ꯅꯥꯀꯟꯗꯅꯦ ꯃꯣꯔꯣꯛ ꯑꯇꯦꯛꯄ ꯃꯩꯌꯥꯝ ꯄꯥꯜꯂꯤꯕ ꯍꯥꯏꯁꯦ
ꯑꯗꯨ ꯈꯨꯏꯪꯗꯣ
ꯎꯝ ꯑꯁ
ꯗꯒꯗꯤ ꯀꯤꯖꯅꯤꯡꯉꯣ ꯆꯠꯄ
ꯑꯥ ꯀꯤꯖꯅꯤ ꯍꯥꯏꯗꯤ ꯃꯤꯁꯨ ꯑꯗꯨꯝ ꯑꯗꯥꯏꯗꯨꯗꯤ ꯀꯩꯅꯣ ꯇꯧꯗꯦꯗꯅ ꯃꯣꯏꯒꯤ ꯃꯃꯥꯡꯗꯨꯗꯗꯤ ꯍꯦꯛ ꯂꯩꯇꯦꯗꯅ ꯑꯗꯨꯝ ꯀꯤꯖꯅꯤ
ꯑꯗꯩ ꯋꯥ ꯃꯌꯥꯝꯗꯨꯒ ꯑꯁ ꯏꯪꯗꯤ ꯏꯪꯕ ꯑꯗꯣ ꯏꯁꯅꯦꯛꯀꯨꯝꯕ ꯃꯌꯥꯝ ꯂꯩꯔꯝꯗꯧ ꯃꯥꯜꯂꯦ
ꯑꯧ ꯑꯗꯨꯝ ꯂꯩꯔꯝꯅꯤꯗ ꯍꯥꯏꯗꯤ ꯅꯥꯄꯤ ꯌꯥꯝꯅ ꯍꯧꯕ ꯃꯐꯝ ꯑꯣꯏꯕꯅꯤꯅ ꯂꯩꯅꯤꯕ ꯑꯗꯣ ꯃꯣꯏꯗꯤ
ꯍꯣꯏ ꯑꯗꯣ ꯃꯣꯏ ꯍꯩꯅꯧꯗ ꯊꯨꯝꯃꯟꯕꯒꯤ ꯇꯤꯟꯖꯥꯕ ꯃꯥꯜꯂꯦꯉꯣ ꯊꯨꯝꯗꯤ ꯊꯨꯝꯃꯦ
ꯑꯧ ꯑꯗꯨꯒꯨꯝꯕꯗꯣ ꯍꯥꯔ ꯈꯔ ꯆꯥꯏꯊꯣꯛꯄꯤꯒꯗꯕꯅꯦ ꯑꯗꯨ ꯀꯩꯅꯣꯗꯣ ꯈꯪꯕ꯭ꯔꯥ ꯂꯤꯆꯤ ꯌꯥꯝ ꯊꯥꯅꯤꯡꯗ꯭ꯔꯣ ꯂꯤꯆꯤ
ꯊꯥꯅꯤꯡꯉꯦ
ꯑꯁ ꯌꯥꯝ ꯇꯥꯅꯤꯡꯉꯦ ꯍꯥꯢꯕ
ꯑꯩꯗꯤ ꯀꯣꯝꯂꯥꯖꯨ ꯊꯥꯅꯤꯡꯉꯦ ꯁꯦꯝꯖꯨ ꯊꯥꯅꯤꯡꯉꯦ
ꯑꯁ ꯑꯩ ꯑꯗꯨꯇꯪꯗꯤ ꯑꯩ ꯈ꯭ꯋꯥꯏ ꯊꯥꯅꯤꯡꯉꯤꯁꯦ ꯗ꯭ꯔꯦꯒꯣꯟ ꯐ꯭ꯔꯨꯠꯀ ꯏꯁꯇ꯭ꯔꯣꯕꯦꯔꯤꯒ ꯂꯤꯆꯤꯒ
ꯑꯩꯗꯤ ꯋꯥꯇꯔ ꯋꯥꯇꯔ ꯃꯦꯂꯣꯟꯁꯨ ꯊꯥꯅꯤꯡꯉꯦ
ꯑꯧ ꯋꯥꯇꯔ ꯃꯦꯂꯣꯟꯁꯨ ꯊꯥꯕꯨꯗꯤ ꯊꯥꯅꯤꯡꯉꯤ ꯋꯥꯇꯔ ꯃꯦꯂꯣꯟꯗꯤ ꯃꯈꯥꯗ ꯍꯧꯕꯅꯤꯅꯅꯦ
ꯎꯝ
ꯑꯩꯗꯤ ꯂꯤꯆꯤꯒꯗꯣ ꯌꯥꯝ ꯍꯦꯛꯅꯤꯡꯉꯦ ꯆꯦꯔꯤꯁꯨ ꯌꯥꯝ ꯊꯥꯅꯤꯡꯗ꯭ꯔꯥꯅꯦ
ꯎꯝ
ꯀꯥꯟꯅꯕꯕꯨꯗꯤ ꯌꯥꯝ ꯀꯥꯟꯅꯅꯤꯌꯦ ꯁꯤꯒꯨꯝꯕ ꯊꯥꯕꯁꯦ ꯍꯥꯏꯗꯤ ꯂꯝ ꯑꯃ ꯗꯥꯏꯔꯦꯛ ꯂꯩꯔꯒꯅꯦ ꯐꯥꯝ ꯇꯧꯕꯅꯦ ꯍꯦꯟ ꯐꯗꯧ ꯃꯥꯜꯂꯦ ꯍꯥꯏꯕ ꯑꯩꯗꯤ
ꯂꯨꯅꯦ ꯍꯥꯏꯖꯦ
ꯍꯥꯏꯗꯤ ꯀꯣꯟꯅꯒ ꯂꯝ ꯂꯩꯔꯗꯤ ꯃꯣꯏꯅ ꯂꯝꯒ ꯂꯩꯔꯗꯤ ꯀꯣ
ꯎꯝ
ꯑꯩꯗꯤ ꯀꯩꯅꯣ ꯑꯗꯨꯒꯨꯝꯕ ꯑꯩꯒꯤ ꯇꯣꯉꯥꯟꯅ ꯍꯥꯏꯗꯤ ꯑꯩꯒꯤ ꯁꯤ ꯃꯆꯦꯠ ꯑꯃꯗꯤ ꯅꯣꯏꯅ ꯁꯣꯛꯄ ꯌꯥꯔꯔꯣꯏꯅ ꯑꯩꯅ ꯍꯥꯏꯗꯣꯢꯅꯦ ꯑꯩꯅ ꯍꯥꯏꯗꯤ ꯑꯩꯒꯤ ꯍꯩ ꯒꯒꯩꯒ ꯈꯔ ꯊꯥꯖꯅꯕꯀꯣ ꯑꯁ ꯌꯥꯝ ꯅꯨꯡꯉꯥꯏꯅꯤ ꯍꯩ ꯊꯥꯕ
ꯑꯗꯨꯅꯦ
ꯑꯁ ꯀꯃꯥꯏ ꯇꯧꯗꯣꯢꯅꯣ ꯈꯪꯗꯦꯗ
ꯈꯪꯗꯦ ꯆꯥꯛ ꯆꯥ ꯇꯣꯛꯄꯒꯤ ꯄꯨꯛꯁꯨ ꯌꯥꯝ ꯂꯨꯝꯃꯦ ꯇꯧꯔꯤꯖꯦ
ꯑꯣ ꯎꯝ
ꯑꯃ ꯅꯍꯥꯟ ꯒꯣꯏꯗꯤꯅꯦ ꯈꯪꯕ꯭ꯔꯥ ꯑꯌꯨꯛ ꯉꯟꯇꯥꯗ ꯈꯣꯡꯖꯦ ꯍꯥꯥꯝꯅꯤꯡꯕꯅꯦ ꯍꯥꯝꯅꯤꯡꯗ꯭ꯔꯦ ꯉꯁꯤꯗꯤ ꯍꯥꯝꯒꯤ ꯈꯣꯡ ꯍꯥꯝꯗ꯭ꯔꯦꯕ ꯑꯩ
ꯑꯣ ꯅꯨꯡꯉꯥꯏꯇꯕꯅꯦ ꯑꯗꯨꯒꯨꯝꯕꯗꯣ ꯄꯨꯛ ꯀꯀꯩ ꯅꯨꯡꯉꯥꯏꯇꯕꯅꯦ ꯑꯗꯨꯝ ꯍꯥꯝꯗꯣꯛꯎ ꯌꯥꯗ꯭ꯔꯣ
ꯄꯨꯛ ꯅꯠꯇꯦ ꯌꯥꯗꯕ
ꯑꯗꯩꯒꯤ ꯑꯁ ꯈꯪꯗꯦꯗ ꯑꯗꯒꯤ ꯁꯟꯗꯦꯗ ꯏꯃꯥꯟꯕꯤꯗꯨꯅ ꯀꯣꯐꯤ ꯊꯛꯄ ꯆꯠꯂꯨꯖꯦꯅ ꯍꯥꯏꯕꯅꯦ ꯑꯗꯣ ꯑꯩꯒꯤ ꯐꯥꯏꯚ ꯗꯦꯖꯨ ꯑꯃꯨꯛ ꯇꯥꯞꯄꯗꯣ ꯆꯠ ꯑꯩꯅ ꯑꯩꯅꯕꯨꯗꯤ ꯍꯧꯕꯅꯤ ꯆꯠꯁꯤꯔꯥꯅ
ꯑꯥ
ꯑꯗꯨꯒ ꯀꯩ ꯗ꯭ꯔꯦꯁ ꯆꯦꯠꯇꯣꯏꯅꯣ
ꯗ꯭ꯔꯦꯁ ꯀꯤꯕꯨ ꯀꯩꯅꯣ
ꯑꯩꯒꯤ ꯁꯀꯔꯠ ꯑꯃ ꯑꯊꯥꯕꯗꯣ ꯑꯗꯨꯝ ꯁꯦꯠꯄ ꯌꯥꯅꯤꯗ ꯒ꯭ꯔꯦꯒꯤꯗꯣ ꯑꯗꯨꯝ ꯑꯩꯅ ꯁꯦꯠꯅꯕꯗꯣ ꯍꯥꯏꯗꯤ ꯂꯤꯂꯥ ꯌꯦꯡ ꯆꯞ ꯄꯗꯒ ꯁꯦꯠꯄꯗꯣ ꯑꯗꯨꯝ ꯌꯥꯅꯤꯕ ꯐꯖꯟꯅ
ꯌꯥꯅꯤꯗ ꯑꯗꯨꯝ ꯀꯩꯁꯨ ꯀꯥꯢꯗꯦ
ꯅꯪꯒꯤ ꯕ꯭ꯔꯥꯎꯟꯒꯤ ꯐ꯭ꯔꯨꯤꯠꯇꯣ ꯂꯤꯠꯂꯒ ꯑꯗꯨꯝ ꯐꯖꯒꯗ꯭ꯔꯥ
ꯎꯝ ꯐꯖ ꯌꯦꯡꯉꯣ ꯑꯗꯨꯗꯤ ꯍꯥꯏꯗꯤ ꯐꯖꯅꯤꯍꯦ ꯑꯗꯨꯝ ꯆꯥꯟꯅꯅꯤꯕ ꯀꯩꯁꯨ ꯀꯥꯏꯗꯦ
ꯀꯩꯅꯣ ꯇꯧꯅꯤꯡꯉꯥꯏ ꯂꯩꯇꯤꯌꯦ ꯈ꯭ꯋꯥꯏ ꯃꯔꯨ ꯀꯔꯤ ꯀꯔꯤ ꯀꯔꯤ
ꯈꯣꯡꯉꯨꯞ
ꯎꯝ ꯕꯦꯛ
ꯕꯦꯛ ꯕꯦꯒꯅꯤꯅꯦ ꯌꯥꯝ ꯃꯔꯨꯁꯦ ꯍꯥꯏꯗꯤ ꯗ꯭ꯔꯦꯁꯁꯤꯗ ꯈ꯭ꯋꯥꯏ ꯃꯔꯨ ꯑꯣꯏꯕ ꯄꯣꯠꯅꯦꯕ ꯕꯦꯛꯁꯤꯁꯨ ꯅꯠꯇ꯭ꯔꯥ
ꯃꯥꯅꯦ ꯑꯗꯨ ꯑꯗꯨ ꯅꯪ ꯑꯁ ꯈꯪꯗꯦ ꯇꯧꯔꯤꯁꯦ
ꯆꯥꯎꯃꯜꯂꯁꯨ ꯄꯨ ꯐꯖꯔꯣꯏ ꯅꯠꯇ꯭ꯔꯥ
ꯎꯝ ꯆꯥꯎꯃꯜꯂꯁꯨ ꯐꯖꯔꯣꯏ ꯑꯩꯅ ꯈꯜꯂꯤꯁꯦ ꯑꯁ ꯕꯦꯛꯁꯦ ꯈꯤꯇꯪ ꯄꯣꯁ ꯇꯥꯕ ꯑ ꯑꯝꯇ ꯂꯩꯇꯦ ꯍꯥꯏꯕ
ꯑꯗꯨꯅꯦ ꯈꯔ ꯄꯣꯠꯁꯦ ꯈꯔ ꯂꯩꯗꯕ ꯌꯥꯔꯔꯣꯏꯅꯦ ꯑꯗꯨ ꯍꯥꯏꯗꯤ ꯍꯟꯗꯛ ꯑꯣꯟꯂꯥꯏꯟꯒ ꯀꯔꯤꯁꯦ ꯊꯤꯡꯖꯤꯟꯈꯤꯕꯁꯤꯗꯅꯦ ꯍꯥꯏꯗꯤ ꯄꯣꯠꯁꯦ ꯂꯩꯕꯁꯦ ꯑꯝꯇ ꯌꯥꯗ꯭ꯔꯦꯕ ꯎꯝ ꯍꯥꯏꯗꯤ ꯁ꯭ꯋꯥꯏꯗꯒꯤ ꯑꯃꯨꯛ ꯂꯩꯔꯨꯔꯒꯅꯦ ꯑꯁ ꯄꯩꯁꯥꯒꯁꯦ ꯍꯥꯏꯗꯤ ꯐꯨꯔꯤꯠꯁꯦ ꯁꯇ꯭ꯔꯛ ꯃꯥꯟꯕ ꯃꯅꯨꯡꯗ ꯍꯥꯏꯗꯤ ꯐꯨꯔꯤꯠ ꯑꯃ ꯂꯤꯠꯂꯒ ꯂꯤꯠꯄ ꯌꯥꯕ ꯐꯨꯔꯤꯠꯀꯖꯦ ꯃꯄꯥꯟꯇꯪꯒꯤ ꯐꯨꯔꯤꯠꯇꯨꯗꯒ ꯃꯣꯏꯅ ꯑꯩꯅ ꯄꯩꯁꯥꯒ ꯍꯪꯉꯨꯕꯗ ꯂꯤꯁꯤꯡ ꯑꯃꯒ ꯆꯍꯨꯝꯒ ꯍꯥꯏꯔꯛꯑꯦ ꯍꯥꯏꯕ ꯑꯗꯨ ꯈꯛꯇꯗꯗꯗ ꯁꯇ꯭ꯔꯛ ꯀꯨꯝꯕꯗꯣ ꯑꯁ ꯑꯗꯨꯗꯤ ꯄꯦꯜꯂꯦ ꯍꯥꯏꯕ ꯎꯝ
ꯑꯩꯅ ꯈꯜꯂꯤꯁꯥꯖꯦ ꯆꯠꯂꯦ ꯑꯗꯨꯒ ꯐꯖꯟꯅ ꯗ꯭ꯔꯦꯁ ꯃꯌꯥꯝ ꯂꯩꯔꯒ ꯍꯜꯂꯛꯄꯁꯤꯅꯦ ꯑꯩꯈꯣꯏ ꯆꯠꯁꯦ ꯍꯥꯢꯅꯕꯗꯣ
ꯑꯥ ꯑꯗꯨꯅꯦ ꯗ꯭ꯔꯦꯁ ꯍꯥꯏꯗꯤ ꯌꯥꯝ ꯄꯨꯁꯜꯂꯨꯗ꯭ꯔꯁꯨ ꯅꯠꯇ꯭ꯔꯥ ꯍꯥꯏꯗꯤ ꯅꯨꯃꯤꯠꯇꯨꯒꯤ ꯅꯨꯃꯤꯠ ꯅꯨꯃꯤꯠꯇꯨꯒꯤ ꯗ꯭ꯔꯦꯁ ꯈꯔ ꯄꯨꯈ꯭ꯔꯒ ꯂꯣꯏꯔꯦ ꯑꯗꯣ ꯑꯩꯗꯤ ꯂꯩꯔꯛꯒꯅꯤ ꯑꯩꯗꯤ ꯃꯌꯥꯝ
ꯑꯩꯗꯤ ꯃꯌꯥꯝ ꯂꯩꯔꯛꯀꯅꯤ ꯑꯩ ꯁꯤꯗꯩꯩ ꯗ꯭ꯔꯦꯁ ꯄꯛꯅ ꯄꯨꯔꯣꯏꯕ
ꯎꯝ ꯄꯩꯁꯥꯁꯦ ꯈꯔ ꯌꯥꯝꯅ ꯀꯩꯅꯣ ꯇꯧꯗꯕ ꯌꯥꯗ꯭ꯔꯦ ꯅꯠꯇ꯭ꯔꯥ
ꯍꯣꯏ ꯑꯩꯁꯨ ꯈꯜꯂꯤꯅꯦ ꯀꯧꯇꯥ ꯑꯃꯗ ꯅꯣꯡꯃꯩ ꯂꯨꯄꯥ ꯇꯔꯥ ꯒꯨꯟ ꯑꯣꯢꯔꯁꯨ ꯀꯧꯇꯥ ꯑꯃ ꯇꯣꯉꯥꯟ ꯑꯗꯨ ꯆꯠꯅꯕ
ꯎꯝ ꯑꯗꯨꯒꯤ ꯑꯗꯨꯒꯤ ꯍꯥꯏꯗꯤ ꯑꯩꯈꯣꯏ ꯆꯍꯤ ꯑꯃ ꯃꯈꯥꯏꯃꯨꯛꯇꯤ ꯑꯗꯨꯝ ꯋꯥꯠꯂꯤꯗꯅ ꯆꯍꯤ ꯑꯃ ꯃꯈꯥꯏꯕꯨ ꯅꯠꯇ꯭ꯔꯦꯗ ꯆꯍꯤ ꯑꯃꯒ ꯊꯥ ꯑꯍꯨꯝ ꯃꯔꯤ ꯈꯛꯇꯅꯦꯕ ꯋꯥꯠꯂꯤꯁꯦ
ꯎꯝ
ꯑꯁ ꯑꯗꯨ ꯆꯠꯕꯗꯨ ꯆꯠꯇꯕꯗꯤ ꯌꯥꯔꯔꯣꯏ ꯑꯗꯣ ꯑꯩꯒꯤꯗꯤ ꯇꯧꯒꯗꯕ ꯊꯕꯛꯁꯦ ꯌꯥꯝ ꯋꯥꯠꯂꯤꯅꯦ ꯑꯗꯨ
ꯅꯦ ꯑꯗꯒꯤ ꯑꯃ ꯑꯃ ꯑꯩꯈꯣꯏ ꯏꯅꯥꯎꯄꯤꯗꯨꯁꯨ ꯆꯠꯅꯤꯡꯉꯝꯅꯤꯗꯅ ꯃꯥꯗꯤ ꯑꯗꯣ ꯑꯦꯛꯖꯥꯝꯗꯤ ꯇꯥ ꯇꯥꯔꯅꯤ ꯃꯥꯗꯤ ꯌꯥꯗꯧ ꯃꯥꯜꯗꯦ ꯑꯩꯅ ꯈꯟꯕꯗ
ꯎꯝ ꯑꯩꯁꯨ ꯃꯥꯁꯦ ꯍꯥꯏꯗꯤ ꯆꯠꯅꯤ ꯍꯥꯏꯕꯁꯨ ꯉꯝꯗꯦ ꯆꯠꯂꯣꯏ ꯍꯥꯏꯕꯁꯨ ꯉꯝꯗꯦꯕ ꯅꯠꯇ
ꯍꯣꯏ ꯑꯗꯣ ꯑꯩꯈꯣꯏ ꯃꯣꯏ ꯃꯥ ꯑꯃꯒꯤ ꯀꯩꯅꯣꯝ ꯐ꯭ꯂꯦꯠ ꯂꯩ ꯍꯥꯏꯗꯅ ꯃꯣꯏ ꯃꯥꯃꯒ
ꯎꯝ
ꯑꯗꯣ ꯃꯥ ꯆꯠꯇ꯭ꯔꯗꯤ ꯂꯩꯕꯕꯨ ꯌꯥꯒꯗ꯭ꯔꯣ
ꯑꯗꯨꯅꯤ ꯃꯥ ꯆꯠꯇ꯭ꯔꯗꯤ ꯑꯩꯅ ꯈꯜꯂꯤꯁꯦ
ꯑꯩꯁꯨ ꯈꯜꯂꯦ ꯑꯗꯣ ꯅꯣꯏꯗꯥ ꯍꯣꯏꯒꯤ ꯂꯩꯐꯝꯗꯨꯅ ꯀꯃꯥꯏꯅ ꯇꯧꯕꯅꯣ
ꯑꯩꯈꯣꯏꯗꯥꯒꯤ ꯂꯩꯐꯝꯗꯣ ꯑꯩꯈꯣꯏꯗ ꯑꯗꯨꯀꯥꯟꯗꯗꯤ ꯂꯩꯗꯧꯗꯤ ꯃꯥꯟꯗ꯭ꯔꯦ ꯍꯥꯏꯗꯤ ꯃꯥꯗꯣ ꯏꯟꯇꯔꯟ ꯍꯟꯗꯛꯀꯤ ꯑ ꯊꯥ ꯑꯔꯣꯏꯕ ꯍꯟꯗꯛꯀꯤ ꯑꯩꯈꯣꯏꯒꯤ ꯆꯍꯤꯒꯤ ꯊꯥ ꯑꯔꯣꯏꯕꯁꯤ ꯂꯣꯏꯔꯅꯤꯕꯀꯣ
ꯎꯝ
ꯑꯗꯨꯒ ꯊꯕꯛꯀꯤꯗꯤ ꯀꯃꯥꯏꯅ ꯇꯧꯗꯣꯏꯅꯣ ꯈꯪꯗ꯭ꯦ ꯑꯩꯁꯦ ꯍꯥꯏꯗꯤ ꯊꯕꯛꯇꯣ ꯃꯥ ꯑꯗꯨꯗ ꯇꯧꯗꯣꯏꯔꯥ ꯍꯥꯏꯗꯤ ꯆꯍꯤ ꯑꯃꯃꯨꯛ ꯂꯩꯔ ꯇꯧꯗꯣꯏꯔ ꯅꯠꯇ꯭ꯔꯒ ꯀꯃꯥꯏꯅ ꯇꯧꯗꯣꯏꯅꯣ
ꯑꯁ ꯑꯗꯨꯗꯤ ꯀꯃꯥꯏꯅ ꯇꯧ ꯅꯠꯇꯦ ꯑꯗꯨꯗꯤ ꯀꯃꯥꯏꯅ ꯇꯧꯗꯦꯕ ꯑꯩꯈꯣꯏꯗꯤ ꯂꯩꯕꯗꯣ
ꯂꯩꯕꯗꯣ ꯈꯪꯗꯦꯅꯦ
ꯍꯥꯏꯔꯗꯤ ꯌꯥꯕꯁꯨ ꯌꯥꯔꯛꯄ ꯌꯥꯏꯀꯣ
ꯑꯥ ꯌꯥꯗꯤ ꯌꯥꯔꯛꯒꯅꯤ ꯌꯥꯔꯛꯒꯅꯤꯍꯦ ꯀꯩꯗꯧꯕꯩ ꯌꯥꯔꯛꯑꯣꯢꯗꯨꯏꯅꯣ
ꯌꯥꯗꯤ ꯌꯥꯔꯛꯀꯅꯤ
ꯎꯝ
ꯗꯨ
ꯇꯣ ꯃꯥꯁꯦ ꯍꯧ ꯍꯥ ꯆꯠꯄ ꯍꯥꯏꯗꯨꯅꯦ ꯆꯥꯃꯥꯖꯨ ꯍꯦꯛ ꯆꯠꯄ ꯍꯥꯏꯗꯨꯅꯦꯕ
ꯎꯝ ꯐꯟꯗ ꯆꯠꯂꯖꯤ ꯐꯗꯧꯕ ꯑꯃꯨꯨꯔꯛꯁꯨ
ꯎꯝ
ꯄ
ꯎꯝ ꯃꯤꯖꯨ ꯁꯨꯔꯒꯗꯤ ꯈꯔ ꯅꯨꯡꯉꯥꯏꯗꯅ
ꯍꯣꯏ ꯅꯨꯃꯤꯠ ꯀꯤꯅꯣ ꯈꯇꯪꯗꯨꯕꯨ
ꯏꯁꯥꯗ ꯂꯤꯁꯤꯡ ꯀꯨꯟꯃꯨꯛꯇꯤ ꯁꯣꯏꯗꯅꯗꯤ ꯄꯥꯏꯗꯕꯗꯤ ꯌꯥꯔꯔꯣꯏꯕ ꯍꯥꯏꯗꯤ ꯇꯤꯛꯀꯦꯠꯀꯤ ꯄꯩꯁꯥꯒ ꯂꯣꯏꯅꯔꯒ ꯄꯩꯁꯥꯁꯤ ꯑꯗꯨꯅ ꯑꯩꯈꯣꯏꯁꯦ ꯍꯧꯖꯤꯛꯇꯒꯤ ꯄꯩꯁꯥꯁꯦ ꯇꯨꯡꯁꯤꯟꯕ ꯍꯧꯔꯁꯦ ꯈꯔ ꯈꯔ
ꯑꯗꯨꯅꯦ ꯑꯩꯅ ꯈꯜꯂꯤꯁꯦ
ꯑꯗꯨꯒ
ꯆꯥꯔꯛꯇꯣꯏ ꯃꯌꯥꯝꯁꯦ ꯏꯁꯇ꯭ꯔꯤꯠ ꯐꯨꯠ ꯑꯇꯩ ꯆꯥꯗ꯭ꯔꯁꯨ ꯏꯁꯇ꯭ꯔꯤꯠ ꯐꯨꯠ ꯃꯌꯥꯝꯗꯤ ꯆꯁꯤꯀꯣ ꯑꯗꯨꯒ ꯑꯅꯩꯕ ꯃꯐꯝꯗꯅ ꯑꯅꯩꯕ ꯃꯐꯝꯗꯅ ꯀꯣꯐꯤ ꯆꯥꯝꯃꯒꯨꯝꯕ ꯐꯖꯅ ꯅꯥꯟꯅ ꯊꯛ
ꯑꯥ ꯁꯣꯏꯗ꯭ꯔꯁꯨꯅꯦ ꯐꯣꯇꯣ ꯀꯥꯞꯄꯁꯤꯗꯩꯁꯤ ꯁꯣꯏꯔꯣꯏꯁꯤ
ꯎꯝ ꯑꯩꯒꯤ ꯐꯣꯇꯣ ꯀꯥꯞꯄꯤꯕꯗꯨꯅꯦ ꯑꯩꯅ ꯌꯥꯝ ꯊꯋꯥꯏ ꯅꯨꯡꯉꯥꯏꯔꯣꯏꯗꯣꯏꯁꯨ ꯅꯣꯏꯅ ꯍꯥ
ꯑꯣ ꯑꯩꯅꯦ ꯐꯣꯇꯣ ꯀꯥꯞꯄ ꯑꯝꯇ ꯇꯝꯃꯨꯒꯤꯒꯦ ꯑꯩ ꯊꯝꯃꯦ ꯑꯩ ꯐꯣꯇꯣ ꯀꯥꯞꯄ ꯇꯝꯃꯨꯔꯒꯦ
ꯏ ꯊ ꯃꯣ ꯊꯧ
ꯐꯣꯇꯣ ꯀꯥꯞꯄꯅꯤ ꯀꯣ ꯑꯩ ꯊꯝ ꯇꯝꯃꯨꯗꯣꯏꯁꯦ ꯊꯝꯃꯦ ꯊꯝ
ꯎꯝ